ꯍꯜꯂꯣ
ꯑꯧ ꯀꯩ ꯂꯩꯔꯒꯦ ꯐꯣꯟ ꯇꯧꯔꯛꯏꯁꯤꯕꯣ
ꯏꯆꯦ ꯆꯥꯛ ꯆꯥꯕꯤꯔꯀꯣ
ꯆꯥꯛ ꯆꯥꯔꯦꯅꯦ ꯅꯪꯗꯤ ꯆꯥꯛ ꯆꯥꯔꯕꯣ
ꯆꯥꯗ꯭ꯔꯤ ꯢ ꯆꯦ ꯏ ꯆꯦ ꯕꯨ ꯀꯩꯗꯧꯔꯝꯃꯤꯅꯣ
ꯑꯁ ꯑꯩꯁꯦ ꯑꯉꯥꯡ ꯇꯨꯏꯁꯟ ꯇꯧꯔꯝꯕꯅꯦ ꯅꯪ ꯐꯣꯟ ꯇꯧꯔꯒꯁꯨ ꯑꯣꯛ ꯂꯩꯅꯤ
ꯑꯣ ꯑ ꯑꯗꯣ ꯏꯆꯦ ꯍꯧꯖꯤꯛꯁꯦ ꯏꯆꯦ ꯇꯨꯝꯃꯗꯣꯏꯔꯥ ꯅꯠꯇ꯭ꯔꯒ ꯑꯉꯥꯡ ꯇꯨꯏꯁꯟ ꯇꯧꯈꯤꯗꯣꯏꯔ
ꯑꯉꯥꯡꯁꯦ ꯑꯅꯤꯈꯛ ꯇꯨꯏꯁꯟ ꯇꯧꯕꯅꯦ ꯑꯗꯨ ꯃꯣꯏꯁꯦ ꯍꯧꯖꯤꯛꯁꯤꯤ ꯊꯥꯕ ꯃꯇꯝꯗꯗ ꯂꯣꯏꯁꯜꯂꯦ ꯍ ꯋꯥꯀꯩ ꯉꯥꯛꯄꯤꯤꯕ ꯂꯣꯏꯈ꯭ꯔꯦ ꯑꯗꯣ ꯑꯩꯁꯦ ꯆꯥꯛ ꯆꯥꯗ꯭ꯔꯤ ꯊꯨꯝꯍꯩꯔꯣ ꯋꯥꯠꯂꯦꯗ
ꯑꯗꯣ ꯏꯆꯦ ꯏꯆꯦꯒ ꯉꯥꯏꯍꯥꯛ ꯋꯥꯔꯤ ꯋꯥꯋꯇꯥꯏ ꯇꯧꯕ ꯌꯥꯏꯀꯣ
ꯌꯥꯏꯌꯦ ꯌꯥꯏꯌꯦꯦ ꯁꯥꯟꯅꯁꯦ
ꯑꯗꯣ ꯏꯆꯦ ꯏꯆꯦꯒꯤ ꯗꯨꯀꯥꯟ ꯑꯃ ꯐꯝꯕꯗꯣ ꯍꯣꯜꯁꯦꯜ ꯑꯃ
ꯎꯝ ꯎꯝ
ꯑꯗꯣ ꯆꯦ ꯄꯣꯠ ꯀꯩꯀꯥ ꯍꯥꯏꯗꯤ ꯌꯣꯟꯕ ꯈꯣꯠꯄ ꯑꯗꯨꯝ ꯅꯨꯡꯉꯥꯏꯕ꯭ꯔꯥ ꯀꯃꯥꯏꯅ ꯇꯧꯔꯤꯁꯦ
ꯐꯝꯕ ꯍꯧ ꯑꯩꯒꯤꯗꯨ ꯗꯨꯀꯥꯟꯗꯣ ꯐꯝꯕ ꯍꯧꯗꯁꯤ ꯍꯧꯕꯗ ꯉꯥꯏꯔꯤꯗꯅ ꯑꯗꯨꯅ ꯄꯣꯠꯄꯨꯗꯤ ꯌꯥꯝ ꯆꯠꯄꯕꯨꯗꯤ ꯑꯣꯏꯗ꯭ꯔꯤ ꯑꯗꯨ ꯑꯣꯏꯔꯁꯨ ꯅꯣꯡꯃꯒꯤ ꯑꯗꯨꯝ ꯂꯤꯁꯤꯡ ꯃꯔꯤ ꯃꯉꯥ ꯑꯗꯨꯃꯥꯏꯕꯨꯗꯤ ꯌꯣꯜꯂꯦ ꯑꯗꯣ
ꯑꯁ ꯈꯪꯗꯗ ꯗꯨꯀꯥꯟ ꯐꯝꯕ ꯍꯥꯏꯁꯤꯁꯨ ꯊꯕꯛ ꯑꯃꯅꯤ ꯑꯩꯅ ꯁꯣꯝꯗ ꯊꯕꯒ ꯆꯠ ꯈꯣꯠꯇꯧꯕꯒ ꯈꯣꯠꯄꯒ ꯑ ꯀꯩꯇꯥꯔꯦ ꯃꯇꯝꯁꯦ ꯗꯨꯀꯥꯟꯗ ꯆꯠꯄꯁꯨ ꯉꯝ ꯉꯝꯗ꯭ꯔꯦ
ꯑꯥ ꯑꯗꯣ ꯏꯆꯦ ꯏꯆꯦꯅ ꯆꯠꯄ ꯅꯪꯗ꯭ꯔꯕꯅꯤꯅ ꯑꯗꯨ ꯗꯨꯀꯥꯟꯗꯗꯤ ꯑꯇꯣꯞꯄ ꯃꯤ ꯊꯝꯕꯤꯕ꯭ꯔꯥ ꯀꯃꯥꯏꯅ ꯇꯧꯏ
ꯑ ꯇꯗꯨꯀꯥꯟꯗ ꯍꯧꯖꯤ ꯀꯩꯅꯣ ꯇꯧꯔꯤꯌꯦ ꯃꯤꯕꯨꯗꯤ ꯀꯧꯔꯤꯕꯅꯦ ꯁꯦꯜꯁ ꯃꯤꯦꯟꯁ ꯅꯨꯄꯥ ꯑꯃ ꯀꯧꯔꯤꯌꯦ ꯑꯗꯣ ꯑ ꯏꯟꯅ ꯑꯣꯏꯒꯗꯗ ꯃꯤ ꯒ ꯂꯩꯔꯗꯤ ꯀꯩꯅꯣ ꯇꯧꯔꯛꯑꯣ ꯍꯥꯏꯗꯤ ꯍꯥꯏꯐꯦꯠ ꯄꯥꯎ ꯐꯥꯎꯔꯛꯑꯣ ꯁꯣꯔꯝꯕꯣꯂ ꯍꯥꯏ
ꯏꯅꯥꯎꯅꯨꯄꯥ ꯑꯃ ꯂꯩ ꯑꯗꯣ ꯏꯆꯦ ꯑꯃ ꯑꯣꯏꯅ ꯌꯥꯎꯍꯜꯂꯁꯤꯔꯥ
ꯍꯣꯏ ꯍꯣꯏ ꯌꯥꯏꯌꯦ ꯃꯥꯒꯤ ꯀ꯭ꯋꯥꯂꯤꯐꯤꯀꯦꯁꯟ ꯀꯃꯥꯏ ꯀꯃꯥꯏꯅ ꯇꯧꯔꯤꯕ
ꯏꯆꯦ ꯃꯥꯅꯦ ꯍꯧꯖꯤꯛ ꯇꯨꯌꯦꯜꯞ ꯂꯣꯏꯔꯦ ꯑꯗꯨꯗꯨꯒ ꯃꯥꯖꯦ ꯍꯧꯖꯤꯛ ꯃꯈꯥꯕꯨꯗꯤ ꯇꯝꯗꯅꯕ ꯇꯧꯔꯤ ꯑꯗꯣ ꯍꯧꯖꯤꯛ ꯑꯥꯠ ꯇꯨꯌꯦꯜꯞ ꯂꯣꯏꯔꯛꯄꯒꯤ ꯍꯧꯖꯤꯛ ꯃꯔꯛꯇ ꯒꯦꯞ ꯈꯔ ꯂꯩꯔꯤꯉꯩꯖꯤꯗ ꯏꯆꯦꯒꯤ ꯀꯥꯟꯗꯨꯗ ꯃꯁꯥꯒꯤꯁꯨ ꯈꯔ ꯊꯣꯛꯆꯅꯕ ꯌꯥꯎꯍꯜꯂꯖꯤꯔꯅ
ꯌꯥꯏꯌꯦ ꯌꯥꯏꯌꯦ ꯌꯥꯎꯍꯟꯕ ꯑꯗꯣ ꯑ ꯑꯗꯨꯝ ꯌꯥꯏꯗ ꯍꯥꯏꯗꯤ ꯑꯩꯒꯤ ꯗꯨꯀꯥꯟ ꯐꯝꯕꯗꯨꯗ ꯑꯉꯥꯡ ꯑꯅꯤ ꯑꯃꯁꯨ ꯂꯩꯕꯅꯦ
ꯎ
ꯑꯗꯣ ꯃꯣꯏ ꯀꯤ ꯑꯩꯅ ꯑ ꯂꯨꯄꯥ ꯀꯩꯅꯣ ꯁꯥꯏꯌꯦ ꯊꯥ ꯑꯝꯗ ꯂꯤꯁꯤꯡ ꯇꯔꯨꯛ ꯇꯔꯨꯛ ꯍꯧꯖꯤꯛꯀꯤꯕꯨꯗꯤ ꯑꯍꯥꯟꯕ ꯆꯪꯉꯛꯄꯒꯤ ꯂꯤꯁꯤꯡ ꯇꯔꯨꯛ ꯇꯔꯨꯛ ꯑꯣꯏꯔꯤꯕꯀꯣ ꯑꯗꯣ ꯏ ꯏꯆꯦꯒꯤ ꯑ ꯏꯆꯦꯒꯤꯁꯨ ꯅꯣꯏꯒ ꯃꯔꯤ ꯃꯇꯥ ꯊꯣꯛꯅꯔꯕꯅꯤꯅ ꯃꯥꯒꯤꯗꯤ ꯍꯦꯛ ꯆꯧꯉꯥ ꯑꯃ ꯍꯥꯏꯕ ꯑꯗꯨꯃꯥꯏꯅ ꯍꯥꯞꯄꯤꯒꯦ ꯍꯥꯏꯗꯤ ꯑꯩꯈꯣꯏ ꯏꯆꯤꯟ ꯏꯅꯥꯎꯒꯤ ꯌꯦꯡꯅꯔꯒ ꯀꯣ
ꯑꯗꯨ ꯏꯆꯦ ꯏꯆꯦꯒꯤ ꯍꯥꯏꯗꯤ ꯑ ꯁꯦꯂꯔꯤꯁꯦ ꯑꯗꯨꯝ ꯏꯆꯦ ꯏꯆꯦꯒꯤ ꯗꯨꯀꯥꯟꯖꯦ ꯈꯗꯤ ꯑꯗꯨꯝ ꯅꯨꯡꯗꯤ ꯅꯨꯡꯉꯥꯏ ꯍꯥꯏꯗꯤ ꯑꯗꯨꯝ ꯆꯥꯡ ꯅꯥꯏꯅ ꯄꯤꯕꯤꯕ꯭ꯔꯥ ꯇꯣ ꯍꯥꯏꯗꯤ ꯏꯆꯦꯒꯤ ꯍꯥꯏꯗꯤ ꯄꯩꯁꯥꯗꯣ ꯇ ꯂꯤꯁꯤꯡ ꯇꯔꯨꯛ ꯁꯥꯏ ꯍꯥꯏꯕꯁꯤꯗ ꯁꯨꯝ ꯍꯪꯖꯕꯅꯤꯀꯣ ꯏꯆꯦ
ꯍꯣ ꯍꯣꯏ ꯑꯗꯣ ꯏꯅꯥꯎ ꯏꯅꯥꯎꯅ ꯉꯥꯡꯉꯤ ꯑ ꯋꯥ ꯉꯥꯡꯕꯁꯦ ꯍꯥꯏꯄꯦꯠ ꯑ ꯇꯥꯕ ꯅꯨꯡꯉꯥꯏꯇꯦ ꯑꯗꯨ ꯏꯅꯥꯎ ꯀꯔꯥꯏꯋꯥꯏ ꯂꯩꯔꯤꯅꯣ
ꯏꯆꯦ ꯑꯩꯖꯤ ꯁꯨꯝ ꯋꯥꯛꯀꯤꯡ ꯊꯣꯛꯂꯛꯑꯝꯕꯅꯦ ꯑꯗ ꯂꯝꯕꯤꯗ ꯆꯠꯄꯖꯤꯗ ꯏꯆꯦꯒꯤꯅ ꯇꯥꯕꯗ ꯅꯨꯡꯉꯥꯏꯇꯕ ꯑꯣꯏꯔꯝꯒꯅꯤ ꯏꯆꯦ
ꯑꯣ ꯍꯣ ꯍꯣꯏ ꯑꯩꯖꯦ ꯍꯧꯖꯤꯛ ꯑꯥ ꯑꯩꯅ ꯑꯩꯅ ꯂꯩꯔꯤ ꯃꯐꯝꯁꯦ ꯇꯦꯔꯦꯁꯇ ꯂꯩꯔꯤꯕ ꯑꯩꯖꯦ ꯑꯗꯨꯒꯤ ꯇꯥꯕ ꯅꯨꯡꯉꯥꯏꯇꯕꯁꯨ ꯑꯣꯏꯔꯣꯝꯕ ꯌꯥꯏ
ꯍꯣꯏ ꯏꯆꯦ
ꯗꯣ ꯏꯆꯦ ꯍꯧꯖꯤꯛꯁꯤꯕꯨ ꯀꯔꯤ ꯏꯟꯖꯥꯡꯖꯤꯕꯨ ꯀꯔꯝꯕꯅ ꯏꯍꯥꯎ ꯍꯥꯎꯔꯤꯒꯦ
ꯏꯟꯖꯥꯡꯖꯤ ꯍꯧꯖꯤꯛꯇꯤ ꯁꯥꯒ ꯁꯥꯒꯠꯂꯛꯄꯒ ꯀꯩ ꯍꯥꯏꯇꯥꯔꯦ ꯑꯆꯝꯕ ꯁꯧꯒ꯭ꯔꯤ ꯀꯥꯡꯒꯧ ꯁꯤꯅ ꯈꯋꯥꯏꯇꯒꯤ ꯃꯥꯍꯥꯎ ꯂꯩꯔꯦꯗ
ꯍꯣ ꯍꯣꯏ ꯑꯗꯨꯗꯤ ꯑꯆꯝꯕ ꯆꯥꯕꯁꯤꯁꯨ ꯐꯩꯗ ꯏꯆꯦ
ꯐꯩꯌꯦ ꯑꯗꯨ ꯏꯅꯥꯎꯕꯨ ꯀꯔꯤ ꯌꯦꯟꯖꯥꯡ ꯊꯣꯡꯈ꯭ꯔꯒꯦ ꯅꯨꯡꯗꯥꯡꯋꯥꯏꯔꯝꯒꯤ
ꯆꯦ ꯉꯁꯤꯗꯤ ꯏꯔꯣꯜꯂꯦ
ꯑꯣ ꯉꯔꯎꯒꯗꯤ ꯌꯥꯎꯗ꯭ꯔꯣ
ꯉꯔꯧꯖꯦ ꯏꯆꯦ ꯄꯥꯐꯣꯔ ꯑꯣꯏꯅ ꯇꯧꯔꯦ ꯉꯁꯤꯗꯤ
ꯑꯣ ꯄꯥꯐꯣꯔꯕꯨ ꯆꯥꯗꯕ ꯀꯨꯏꯔꯦ ꯑꯩ ꯗꯤ ꯏꯁꯥꯒꯤ ꯑ ꯇꯣꯟꯁꯤꯟ ꯄꯤꯏꯉꯩꯗꯒꯤ ꯍꯧꯔꯛꯄꯗꯣ ꯑꯗꯨꯗꯨꯅ ꯍꯧꯖꯤꯛꯁꯨ ꯀꯩ ꯍꯥꯏꯇꯥꯔꯦ ꯄꯥꯐꯣꯔꯁꯦ ꯆꯥꯕꯗ ꯍꯦꯛꯇ ꯅ ꯍꯧꯕꯒꯤ ꯄꯥꯐꯣꯔꯕꯧ ꯀꯨꯏꯔꯦꯇ ꯆꯥꯒꯤꯗꯕ
ꯔ ꯆꯥꯕꯗ ꯏꯁꯥꯗ ꯁꯣꯛꯄꯁꯤꯗꯤ ꯏꯆꯦ ꯆꯥꯗꯕꯅ ꯐꯩꯗ
ꯑꯗꯨꯅꯦ ꯌꯥꯗꯦ ꯍꯥꯏꯕ ꯄꯣꯠꯁꯤꯅ ꯍꯦꯟꯅ ꯇꯧꯅꯤꯡꯉꯦ ꯑꯗꯨꯅꯤ ꯃꯤꯑꯣꯏꯕ ꯑꯩꯈꯣꯏꯁꯦ
ꯑꯗꯨꯅꯤ ꯏꯆꯦ ꯑꯗꯣ ꯏꯆꯦ ꯏꯆꯦ ꯍꯣꯏꯒꯤ ꯃꯅꯤꯡꯒꯤ ꯍꯤꯡ ꯒꯣꯟꯗ ꯉꯥꯍꯥꯛꯃꯨꯛ ꯑꯩꯅ ꯂꯥꯛꯄꯗꯗꯤ ꯏꯆꯦ ꯍꯣꯏꯒꯤꯗꯣ ꯍꯩꯔꯥ ꯂꯩ ꯅꯨꯡ ꯐꯖꯅ ꯄꯥꯜꯍꯧꯋꯤ ꯑꯗꯣ ꯍꯧꯖꯤꯛꯁꯨ ꯄꯥꯜꯂꯤꯕꯔ ꯏꯆꯦ
ꯑꯁ ꯍꯧꯖꯤꯛꯇꯤ ꯀꯩ ꯍꯥꯏꯗꯨꯣꯏꯅꯣ ꯄꯥꯟꯗ꯭ꯔꯦꯗ ꯍꯥꯏꯗꯤ ꯃꯇꯝꯒꯤ ꯑꯑꯣꯟꯕꯒꯤ ꯃꯇꯨꯡ ꯃꯇꯨꯡꯏꯟꯅ ꯌꯨꯝ ꯀꯩ ꯁꯥꯒꯠꯅꯔꯕ ꯈꯣꯠꯄ ꯇꯧꯕꯅꯤꯅ ꯑꯩꯈꯣꯏꯒꯤ ꯂꯩꯔꯝꯕ ꯍꯤꯡꯒꯣꯜꯗꯣ ꯑꯗꯨꯗ ꯏꯅꯥꯎꯄꯥ ꯏꯅꯥꯎꯄꯥꯇꯣꯝꯕꯒꯤ꯫ ꯍꯟꯗꯛ ꯃꯥ ꯂꯨꯍꯣꯡꯗꯧꯕꯒꯤ ꯂꯣꯏꯅ ꯄꯣꯠꯀꯗꯣ ꯂꯣꯏꯅ ꯇꯧꯈꯥꯏꯔꯒ ꯐꯖꯅ ꯌꯨꯝ ꯑꯃ ꯑꯣꯏꯅ ꯁꯥꯒꯠꯈ꯭ꯔꯦ꯫
ꯑꯣ ꯑꯗꯨꯗꯤ ꯏꯆꯦ ꯍꯩ ꯔꯥꯁꯤꯡꯁꯦ ꯂꯣꯏꯅ ꯌꯥꯟꯊꯠ ꯄꯤꯈ꯭ꯔꯕ꯭ꯔꯥ ꯅꯠꯇ꯭ꯔꯒ ꯈꯥꯛꯍꯧꯔꯤꯕ꯭ꯔꯥ
ꯌꯥꯟꯊꯠꯄꯗꯤ ꯌꯨꯝꯗ ꯁꯥꯒꯠ ꯑꯣꯏꯕꯅꯤꯅ ꯑꯩ ꯂꯣꯏꯅꯗꯤ ꯍꯟꯊꯠꯂꯦ ꯑꯗꯣ ꯍꯩ ꯍꯩ ꯔꯥ ꯄꯥꯟꯕ ꯂꯩ ꯄꯥꯟꯕꯒꯗꯣ ꯂꯣꯏꯅ ꯍꯦꯛꯇꯣꯛꯍꯧꯔꯦ ꯑꯗꯨꯗꯨꯒ ꯑꯩꯈꯣꯏꯅ ꯀꯩꯅꯣ ꯂꯂꯣꯟꯕꯤꯗ ꯑꯣꯏꯅ ꯄꯤꯔꯒ ꯑꯗꯨꯃꯥꯏꯅ ꯃꯍꯩ ꯍꯥꯏꯕ ꯇꯥꯔꯦ ꯊꯥꯖꯃꯟꯒꯤ ꯃꯍꯩꯕꯨꯗꯤ ꯈꯔꯕꯨꯗꯤ ꯐꯪꯍꯧꯋꯦ꯫
ꯏꯅꯥꯎ ꯍꯣꯏꯒꯤ ꯌꯥꯝ ꯂꯥꯡꯦꯗꯨꯕꯨ ꯃꯤ ꯈꯠꯅ ꯆꯩꯕꯒ ꯌꯥꯎꯈ꯭ꯔꯣ?
ꯑꯗꯨꯗꯁꯦ ꯃꯤ ꯈꯤꯇꯪ ꯇꯤꯟꯕ ꯑꯗꯨꯗꯅꯦ꯫
ꯎꯝ ꯍꯣꯏꯅꯦ ꯍꯣꯏꯅꯦ ꯃꯤꯁꯤꯗꯤ ꯁꯨꯡꯇꯤꯟ ꯇꯤꯟꯗꯕꯁꯨ ꯐꯕꯣꯟ ꯈꯔ ꯈꯔ ꯈꯔ ꯁꯨ ꯇꯤꯅꯅꯅꯤ꯫ ꯑꯗꯨ ꯏꯅꯥꯎ ꯑꯩꯈꯣꯏ ꯊꯥꯏꯅꯣꯏ ꯁ꯭ꯀꯨꯜꯒ ꯆꯠꯂꯤ꯫ ꯉꯩꯗ ꯑꯗꯨ ꯅꯤꯡꯁꯤꯡꯉꯩꯗ ꯉꯁꯤ ꯅꯪ ꯐꯣꯟ ꯇꯧꯔꯛꯄꯁꯤꯗ
ꯅꯨꯡꯉꯥꯏꯇ꯭ꯔꯣꯏꯁꯦ ꯑꯗꯨ ꯀꯥꯟꯒꯤ ꯃꯇꯝꯁꯦ꯫
ꯑꯣꯏ ꯅꯨꯡꯉꯥꯏ꯫ ꯑꯗꯣ ꯏꯅꯥꯑꯣ ꯍꯧꯖꯤꯛꯀꯥꯟꯁꯤꯕꯨ ꯑꯁꯥ ꯀꯥꯂꯦꯟꯁꯨ ꯀꯥꯅꯤꯡ ꯃꯇꯝ ꯑꯣꯏꯕꯅꯤꯅ ꯌꯥꯝ ꯁꯥꯔꯦꯗꯣ ꯑꯗꯣ ꯏꯅꯥꯎꯗꯤ ꯑꯁꯥꯕꯗꯤ ꯀꯃꯥꯏꯅ ꯈꯪꯒꯦ ꯍꯥꯏꯗꯤ ꯑꯩꯈꯣꯏ ꯁ꯭ꯋꯥꯏꯗꯗꯤ ꯁꯍꯔ ꯑꯣꯏꯕꯒꯤ ꯀꯩ ꯍꯥꯏꯇꯥꯔꯦ ꯑꯁꯦꯡ ꯑꯃꯨꯅꯨꯡꯁꯤꯁꯨ ꯁꯤꯠꯇ꯭ꯔꯦ ꯑꯏꯤꯡꯕ ꯅꯨꯡꯁꯤ ꯁꯤꯠꯇ꯭ꯔꯦ ꯑꯃ ꯃꯠꯇ ꯁꯤꯠꯇ꯭ꯔꯦ ꯑꯗꯨ ꯑꯩꯅ ꯍꯧꯖꯤꯣꯏꯛ ꯈꯨꯡꯒꯪꯒꯤꯗꯤꯅ ꯎ ꯋꯥ ꯀꯩꯀꯥꯁꯨ ꯈꯔꯗꯤ ꯍꯧꯔꯝꯒꯅꯤꯗ
ꯃꯥꯅꯦꯁꯦ ꯁꯤꯗꯗꯤ ꯌꯥꯝ ꯊꯣꯏꯅ ꯁꯥꯕ ꯍꯥꯏꯕꯗꯨꯃꯗꯤ ꯂꯩꯇ꯭ꯔꯦ ꯍꯣꯏ ꯁꯥꯔꯒꯁꯨ ꯌꯥꯝ ꯍꯥꯏꯗꯤ ꯆꯥꯡ ꯑꯃꯗ ꯁꯥꯕ ꯑꯗꯨꯃꯥꯏꯅ ꯍꯥꯏꯗꯤ ꯌꯥꯝ ꯀꯟꯅ ꯁꯥꯗꯕꯤꯗ ꯑꯗꯨꯝ ꯑꯁꯥꯕꯃꯛ ꯍꯥꯏꯗꯤ ꯌꯥꯝ ꯀꯟꯅ ꯁꯥꯗꯦ꯫
ꯅꯨꯡꯉꯥꯏꯕꯅꯤꯗ ꯑꯩꯅ ꯌꯨꯝꯗꯔꯤꯉꯩꯗ ꯅꯨꯡꯁꯥ ꯁꯥꯒꯠꯂꯛꯄ ꯀꯥꯟꯗ ꯎꯈꯥꯗ ꯐꯝꯃꯒ ꯑꯗꯣ ꯎꯔꯒ ꯆꯥꯕꯗꯣ ꯐꯪꯗ꯭ꯔꯦꯗ ꯍꯧꯖꯤꯛꯇꯤ
ꯑꯗꯨꯏꯆꯦ ꯑꯩ ꯅꯣꯡꯃ ꯏꯆꯦ ꯍꯣꯏꯗ ꯂꯥꯛꯀꯦ꯫ ꯑꯩꯈꯣꯏꯒꯤ ꯍꯤꯡꯒꯣꯜꯗ ꯍꯧꯕ ꯏꯟꯁꯥꯡ ꯅꯥꯄꯤ ꯈꯔꯁꯨ ꯄꯨꯖꯔꯛꯀꯦ ꯏꯆꯦꯒꯤ꯫
ꯍꯣꯏ ꯍꯣꯏ ꯑꯁ ꯀꯨꯏꯔꯦꯗ ꯑ ꯀꯩꯅꯣꯒ ꯑꯇꯦꯛ ꯑꯅꯒ ꯆꯥꯈꯤꯗꯕ ꯑꯩꯈꯣꯏꯗꯤ ꯍꯤꯡꯒꯣꯜ ꯃꯦꯡꯁꯨ ꯂꯩꯇ꯭ꯔꯕꯅ ꯍꯧꯖꯤꯛꯇꯤ ꯕꯖꯥꯔꯒꯤ ꯀꯩ ꯍꯥꯏ ꯇꯥꯔꯦ ꯈꯣꯏꯗꯔꯕ ꯑꯗꯨꯒꯨꯝꯕ ꯑꯣꯏꯅ ꯆꯥꯕꯗ ꯏꯁꯥꯒꯁꯦ ꯏꯐꯠ ꯐꯠꯇ꯭ꯔꯦ ꯑꯗꯨ ꯏꯅꯥꯎꯒꯤ ꯏꯅꯥꯎꯄꯥ ꯑꯃ ꯂꯩ ꯍꯥꯏꯕꯗꯣ ꯑꯩꯈꯣꯏꯒꯤ ꯁꯦꯜꯁ ꯃꯦꯟꯗ ꯌꯥꯎꯍꯟꯒꯅꯦꯅ ꯍꯥꯏꯕꯗꯣ
ꯑꯥ
ꯑꯗꯨꯗꯣ ꯌꯥꯔꯤꯈꯩꯗꯤ ꯈꯔ ꯊꯨꯅ ꯍꯌꯦꯡ ꯍꯪꯆꯤꯠꯁꯤꯗ ꯄꯨꯔꯛꯑꯒ ꯍꯥꯏ ꯗꯤ ꯃꯥꯒꯤ ꯑ ꯀꯩ ꯍꯥꯏꯇꯥꯔꯦ ꯍꯥꯏꯐꯦꯠ ꯃꯑꯣꯡ ꯃꯇꯧꯗꯨ ꯌꯦꯡꯅꯕ
ꯍꯣꯏ ꯏꯆꯦ ꯑꯩ ꯂꯥꯛꯄꯗ ꯂꯥꯛꯃꯤꯟꯅꯔꯒꯦ ꯑꯗꯨꯒ ꯏꯆꯦꯒꯤ ꯆꯥꯅꯕ ꯏꯟꯖꯥꯡ ꯅꯥꯄꯤ ꯄꯤꯁꯨ ꯈꯔ ꯄꯨꯖꯔꯛꯑꯒꯦ
ꯍꯣꯏ ꯍꯣꯏ ꯑꯗꯨ ꯏꯅꯥꯎ ꯍꯣꯏꯒꯤ ꯑ ꯏꯅꯥꯥꯎ ꯍꯣꯏꯒꯤ ꯊꯣꯡꯒꯥꯟꯒꯤ ꯍꯩꯅꯧ ꯑ ꯍꯩꯅꯧ ꯑꯃ ꯄꯥꯟꯕꯗꯣ ꯄꯥꯜꯂꯤꯕꯣ ꯑꯗꯨꯕꯨ
ꯄꯥꯜꯂꯤ ꯏꯆꯦ
ꯑ ꯑꯗꯨ ꯑꯗꯨ ꯏꯅꯥꯎ ꯑ ꯍꯧꯖꯤꯛ ꯍꯧꯖꯤꯛ ꯄꯥꯜꯂꯒꯗꯤ ꯏꯅꯥꯎꯅ ꯂꯥꯛꯄꯗꯨꯗ ꯑꯃꯤ ꯑꯅꯤ ꯍꯦꯛ ꯌꯥꯎꯕꯤꯔꯣ ꯏꯆꯦ ꯍꯩꯅꯧꯒ ꯆꯥꯗꯕ ꯀꯨꯏꯔꯦ
ꯏꯆꯦꯅ ꯆꯥꯅꯤꯡꯉꯗꯤ ꯑꯩ ꯍꯦꯛꯂꯛꯀꯦ ꯏꯆꯦ
ꯑꯣ ꯑꯗꯣ ꯏꯅꯥꯎ ꯍꯥꯏꯅꯥꯎ ꯍꯦꯛꯄꯁꯤꯗꯤ ꯏꯅꯥꯎꯄꯥꯅ ꯍꯛꯇꯣꯏꯔꯣ ꯅꯠꯇ꯭ꯔꯒꯅ ꯀꯩꯔꯥꯛ ꯀ ꯊꯥꯔꯦ ꯍꯦꯛꯀꯗꯣꯔꯤꯕ ꯅꯠꯇ꯭ꯔꯒ ꯍꯩꯅꯧꯗꯨ ꯌꯥꯝ ꯋꯥꯡꯕꯅꯤꯅꯀꯣ
ꯑꯗꯨ ꯌꯥꯝꯅ ꯑꯩꯅ ꯎꯝ ꯑꯩꯅ ꯀꯤꯖꯔꯤꯁꯦ ꯍꯩ ꯍꯦꯛꯄꯗ ꯃꯨꯟꯅ ꯌꯦꯡꯉꯨ ꯀꯣꯏ ꯏꯅꯥꯎ ꯍꯥꯏꯗꯤ ꯅꯣꯏꯒꯤ ꯑꯗꯨꯏ ꯍꯩꯅꯧꯗꯣ ꯑꯩꯅ ꯊꯥꯏꯅ ꯋꯥꯏ ꯂꯥꯛꯄꯒꯤ ꯀꯥꯟꯗꯗꯤ ꯇꯔꯥ ꯀꯩꯅꯣꯒ ꯇꯔꯥꯒ ꯃꯩ ꯆꯠꯄ ꯈꯣꯠꯄ ꯑꯗꯨꯝ ꯆꯠꯂꯝꯕ ꯌꯥꯏ ꯇꯔꯥ ꯑꯃ ꯃꯩ ꯄꯨꯔꯤꯕꯅꯤꯅꯀꯣ
ꯍꯣꯏ ꯏ ꯆꯦ
ꯑꯗꯨꯅ ꯃꯩ ꯆꯤꯡꯕ ꯍꯥꯏꯁꯦ ꯇꯝꯕ ꯉꯝꯕ ꯅꯠꯇꯦꯕ
ꯑꯗꯣ ꯏꯆꯦ ꯏꯆꯦꯗꯤ ꯍꯧꯖꯤꯛ ꯊꯕꯛꯁꯦ ꯑꯇꯣꯞꯄ ꯍꯣꯠꯅꯕꯤ ꯇ꯭ꯔꯕ꯭ꯔꯥ ꯗꯨꯀꯥꯟꯗ ꯑꯗꯨꯝ ꯂꯩꯕꯤꯔꯕ꯭ꯔꯥ ꯏꯆꯦ
ꯍꯣꯠꯅꯩ ꯍꯣꯠꯅꯔꯤꯌꯦ ꯑꯩ ꯅꯍꯥꯟꯅ ꯌꯨꯝꯗꯒꯤ ꯁꯨꯜ ꯁ꯭ꯀꯨꯜ ꯄꯨꯔꯒ ꯆꯠꯄꯗꯣ
ꯑꯗꯨꯗꯣ ꯑ ꯑꯗꯨꯗꯤ ꯇꯣꯛꯑꯒ ꯍꯧꯖꯤꯛ ꯑꯩꯈꯣꯏ ꯁ꯭ꯋꯥꯏ ꯑꯅꯛꯄꯗ ꯁ꯭ꯀꯨꯜ ꯑꯃ ꯄꯨꯔꯤꯌꯦ ꯑꯗꯨꯒ ꯁ꯭ꯀꯨꯜꯗꯒꯤ ꯍꯜꯂꯛꯑꯒ ꯑꯃꯨꯛꯀ ꯑꯃꯨꯛ ꯌꯨꯝꯗ ꯆꯥꯛ ꯏꯁꯤꯡ ꯀꯩꯀꯥ ꯊꯣꯡ ꯈꯣꯠ ꯇꯧꯔꯒ ꯗꯨꯀꯥꯟꯗ ꯉꯥꯏꯍꯥꯛ ꯑꯃꯨꯛ ꯊꯣꯛꯄ ꯑꯗꯨ ꯍꯥꯏꯕ ꯋꯥꯅꯤꯗ ꯗꯨꯀꯥꯟꯁꯦ ꯑꯩ ꯆꯠꯄꯒꯤ ꯗꯔꯀꯥꯔꯗꯤ ꯀꯩꯁꯨꯝ ꯑꯣꯏꯗ꯭ꯔꯦ ꯑꯣꯏꯗ꯭ꯔꯦ ꯍꯥꯏ ꯇꯥꯔꯗꯤ ꯑꯩꯒꯤ ꯏꯆꯥꯅꯨꯄꯥ ꯑꯍꯟꯗꯣ ꯃꯉꯣꯟꯗ ꯑꯣꯏꯅ ꯁꯤꯟꯅꯔꯝꯃꯦꯕ ꯗꯨꯀꯥꯟꯁꯦ ꯑꯗꯨꯗꯨꯒ ꯃꯥꯏ ꯃꯇꯦꯡ ꯄꯥꯡꯅꯅꯕꯅꯦꯕ ꯃꯤ ꯑꯅꯤ ꯑꯍꯨꯝ ꯊꯝꯕ ꯍꯥꯏꯁꯤꯅ ꯍꯥꯏꯗꯤ ꯑꯩꯅ ꯗꯨꯀꯥꯟꯗꯣ ꯍꯥꯏꯗꯤ ꯑ ꯐ꯭ꯌꯨꯆꯔꯒꯤꯁꯨ ꯑꯣꯏꯅ ꯗꯥꯏꯔꯦꯛ ꯆꯥꯎꯅ ꯁꯥꯈ꯭ꯔꯕꯅꯤꯅ ꯀꯩ ꯍꯥꯏꯇꯥꯔꯦ ꯍꯧꯖꯤꯛꯀꯥꯟꯗꯗꯤ ꯃꯤꯒꯤ ꯃꯄꯣꯠ ꯃꯔꯟ ꯄꯥꯝꯕ ꯉꯥꯛꯇꯅꯤꯗꯣ ꯑꯗꯨꯗꯨꯅ ꯄꯣꯠꯆꯩ ꯌꯦꯞꯄ ꯈꯣꯠꯄ ꯇꯧꯔꯁꯨ ꯃꯣꯏ ꯁꯦꯟꯅꯅꯕꯅꯦꯅ ꯑꯩꯅ ꯑ ꯑꯉꯥꯡ ꯑꯅꯤ ꯑꯍꯨꯝ ꯊꯝꯕ ꯄꯥꯝꯕꯒꯤ ꯋꯥꯅꯦꯕ ꯑꯗꯣ ꯏꯅꯥꯎꯄꯥꯗꯨ ꯄꯨꯕꯤꯔꯛꯑꯣ ꯄꯨꯕꯤꯔꯛꯑꯒ ꯍꯥꯏ ꯃꯊꯤ ꯏꯃꯨꯡꯒꯤ ꯏꯇꯦꯡ ꯏꯇꯦꯡꯁꯨ ꯑꯣꯏꯅꯅꯕꯀꯣ ꯑꯩꯅ ꯏꯆꯦꯅ ꯍꯥꯏꯁꯦ
ꯍꯣꯏ ꯏꯆꯦ ꯌꯥꯝ ꯐꯩꯗ ꯏꯆꯦ ꯑꯇꯣꯞꯄ ꯍꯣꯠꯅꯔꯁꯨ ꯏꯆꯥꯈꯩꯅ ꯗꯨꯀꯥꯟ ꯌꯦꯡꯁꯟꯕꯤꯕꯅꯤꯅ ꯏꯆꯦ ꯑꯇꯣꯞꯄ ꯑꯗꯨꯝ ꯍꯣꯠꯅꯔꯁꯨ ꯌꯥꯏꯗ
ꯍꯣꯏꯅ ꯏꯆꯥꯒꯤ ꯃꯔꯜ ꯃꯍꯩ ꯆꯥꯕꯗꯣ ꯍꯣꯏ ꯍꯧꯔꯛꯑꯔꯕꯅꯤ ꯑꯗꯨ ꯏꯅꯥꯎ ꯍꯧꯖꯤꯛ ꯍꯧꯖꯤꯛ ꯒ꯭ꯔꯦꯖꯨꯦꯁꯟ ꯂꯣꯏꯈ꯭ꯔꯕꯣ ꯅꯠꯇ꯭ꯔꯒꯅ ꯀꯩ ꯀꯩ ꯍꯣꯠꯅꯔꯤꯅꯣ ꯏꯅꯥꯎꯗꯤ
ꯑꯩꯆꯦ ꯑꯩ ꯍꯧꯖꯤꯛ ꯑꯗꯨꯝ ꯊꯕꯛ ꯃꯆꯥ ꯃꯆꯥ ꯑꯗꯨꯝ ꯇꯧꯔꯤ ꯍꯥꯏꯗꯤ ꯊꯕꯛ ꯑꯩꯁꯦ ꯑꯩ ꯍꯥꯏꯗꯤ ꯇꯥꯟꯅ ꯇꯥꯅꯔꯩ ꯑꯗꯨꯒ ꯑꯗꯨꯝ ꯊꯕꯛ ꯃꯆꯥ ꯃꯆꯥ ꯇꯧꯕ ꯌꯥꯕ ꯈꯔ ꯑꯗꯨꯝ ꯇꯧꯁꯜꯂꯤ
ꯎꯝ ꯑꯗꯣ ꯏꯅꯥꯎ ꯑꯩꯅ ꯈꯪꯖꯕ ꯍꯥꯏꯇꯥꯔꯦ ꯈ꯭ꯋꯥꯏꯗꯒꯤ
ꯁꯤꯟꯐꯝꯗ ꯃꯁꯛꯁꯨ ꯐꯖꯕ ꯇꯣꯡꯁꯨ ꯇꯣꯡꯕ ꯑꯃ ꯂꯩꯔꯤꯌꯦ
ꯍꯥꯏꯕꯤꯌꯨꯁꯦ
ꯑꯩꯈꯣꯏꯒꯤ ꯀꯩ ꯍꯥꯏꯇꯥꯔꯦ